ꯇꯥꯕ꯭ꯔꯣ ꯍꯜꯂꯣ ꯇꯥꯕ꯭ꯔꯣ ꯇꯥꯕ꯭ꯔꯣ ꯇꯥꯕ꯭ꯔꯣ ꯑꯥ ꯍꯧꯖꯤꯛꯇꯣ ꯇꯥꯕ꯭ꯔꯣ
ꯍꯣꯏ ꯇꯥꯏꯌꯦ
ꯑꯦ ꯍꯧꯖꯤꯛꯇꯣ ꯑꯩ ꯇꯥꯏꯌꯦꯕ ꯇꯥꯏꯌꯦꯕ ꯍꯧꯖꯤꯛꯇꯣ
ꯍꯣꯏ
ꯑꯩꯗꯣ ꯀꯣ ꯅꯪꯉꯣꯟꯗ ꯋꯥꯔꯤ ꯁꯥꯔ ꯂꯩꯕꯅꯦꯕ ꯈꯪꯕ꯭ꯔꯥ ꯅꯪ ꯇꯥꯗꯕ ꯉꯁꯥꯏ ꯊꯝꯈꯤꯕꯗꯣ
ꯑꯥ
ꯑꯗ ꯑꯩ ꯉꯦꯡꯕ ꯂꯣꯏꯔꯝꯕ ꯋꯥꯅꯦ ꯊꯨꯅ ꯂꯣꯏꯗ꯭ꯔꯥ ꯍꯧꯖꯤꯛꯀꯤꯗꯣ
ꯑꯥ ꯂꯣꯏꯌꯦ
ꯑꯩ ꯑꯩ ꯃꯤꯅꯤꯠ ꯁꯨꯗꯕ꯭ꯔꯥ ꯀꯃꯥꯏꯟ ꯀꯃꯥꯏꯅ ꯌꯥꯝ ꯇꯠꯈꯤꯕꯅꯣ ꯍꯥꯏꯔꯤꯅꯤ ꯑꯗꯣ ꯋꯥꯔꯤ ꯌꯥꯝ ꯅꯨꯡꯉꯥꯏꯔꯀꯥꯟꯗ ꯑꯗꯨꯝ ꯑꯩꯅ ꯅꯪꯉꯣꯟꯗ ꯂꯤꯔꯥ ꯂꯩꯕꯅꯦꯕꯥ ꯋꯥꯔꯤꯗꯣ
ꯑꯥ
ꯑꯩꯅ ꯍꯥꯏꯕꯗꯣ ꯅꯥꯇꯩꯃꯥ ꯈꯣꯏ ꯂꯩꯕ꯭ꯔꯥ ꯂꯩꯇꯕ꯭ꯔꯥ ꯍꯥꯏꯕꯅꯦꯕ
ꯑꯥ ꯅꯪꯗꯣ ꯂꯣꯛꯈꯨꯕ꯭ꯔꯅꯦ
ꯈꯨꯋꯦ ꯂꯣꯛ ꯈꯨꯔꯥ ꯅꯇꯣꯟ ꯂꯣꯏ ꯐꯨꯨꯜꯂꯦ
ꯑꯁ ꯑꯗꯨꯗꯁꯨ ꯈꯔꯗꯤ ꯏꯪꯔꯧ
ꯏꯪꯂꯝꯒꯅꯤ ꯅꯣꯡ ꯇꯥꯕꯒꯤ ꯍꯣꯏ ꯑꯁ ꯅꯣꯡ ꯇꯥꯑꯦ ꯉꯁꯤꯁꯦ ꯐꯤ ꯇꯞꯇꯥꯥ ꯁꯨꯈ꯭ꯔꯕꯅꯦ ꯑꯩꯅ
ꯎꯝ ꯂꯩꯕꯗꯤ ꯅꯨꯡꯉꯥꯏ ꯅꯣꯡ ꯇꯥꯔꯗꯤꯀꯣ
ꯍꯣꯏ ꯅꯨꯡꯉꯥꯏꯌꯦꯗ ꯅꯪ ꯑꯃꯨꯛ ꯆꯪꯉꯔꯣꯏ
ꯈꯪꯗ꯭ꯔꯦ ꯑꯩꯒꯤ ꯇꯤꯀꯦꯠ ꯃꯃꯜꯗꯣ ꯌꯥꯝ ꯇꯥꯡꯃꯟꯕꯒꯤ ꯑꯁ
ꯀꯥꯌ ꯂꯧꯕ꯭ꯔꯣ
ꯂꯤꯁꯤꯡ ꯇꯔꯥꯒ ꯀꯔꯤ ꯀ꯭ꯌꯥꯔ
ꯂꯤꯁꯤꯡ ꯇꯥꯔ
ꯑꯣ ꯂꯤꯁꯤꯡ ꯇꯥꯔ ꯍꯦꯜꯂꯦ
ꯀꯃꯥꯏꯅ ꯇꯧꯕꯅꯣ ꯑꯗꯨꯗꯤ
ꯈꯪꯗꯦ ꯑꯩꯗꯣ ꯊꯣꯛꯇꯕ ꯌꯥꯗꯦ ꯍꯥꯏꯅꯀꯣ ꯗꯨꯝ ꯊꯣꯛꯄꯅꯦ ꯄꯩꯁꯥ ꯌꯥꯝ ꯆꯠꯈ꯭ꯔꯦ ꯑꯩꯒꯤꯗꯣ ꯇꯤꯛꯀꯦꯠꯀꯤ ꯃꯃꯟꯗꯣ
ꯀꯃꯥꯏꯅ ꯇꯧꯕꯅꯣ ꯌꯥꯝ ꯇꯥꯡꯉꯦ ꯅꯪꯒꯤꯗꯤ
ꯑꯗꯨꯝ ꯇꯥꯡꯉꯦ ꯍꯥꯏꯌꯦ ꯍꯧꯖꯤꯛ
ꯍꯧꯖꯤꯛ ꯀꯥꯟꯗꯣ ꯑꯣ
ꯉꯍꯥꯟꯗꯤꯀꯣ ꯂꯤꯁꯤꯡ ꯑꯍꯨꯝ ꯂꯤꯁꯤꯡ ꯃꯔꯤ ꯂꯩꯕꯅꯦ ꯑꯗꯣ ꯍꯧꯖꯤꯛꯀꯥꯟꯗꯤꯀꯣ ꯑꯗꯨꯝ ꯇꯥꯡꯈ꯭ꯔꯦ ꯍꯥꯏꯌꯦ
ꯀꯩꯒꯤꯅꯣꯕ ꯑꯗꯨ
ꯑꯗꯣ ꯎꯝ ꯕꯥꯁꯇ ꯆꯠꯄ ꯌꯥꯗ꯭ꯔꯦꯗꯅ ꯑꯈꯣꯏꯗꯣ
ꯍꯣ ꯍꯣ ꯍꯣ
ꯑꯗꯣ ꯃꯤꯗꯣ ꯌꯥꯝꯕꯒꯤ ꯑꯣꯏꯔꯝꯅꯤ ꯑꯗꯨꯃꯥꯏꯅ ꯍꯥꯏꯌꯦ ꯈꯪꯗꯦ ꯑꯩꯁꯨ ꯃꯤ ꯑꯃꯅ ꯀꯝꯄ꯭ꯂꯦꯟ ꯇꯧꯕ ꯉꯝꯃꯗꯤꯀꯣ ꯌꯥꯝ ꯅꯨꯡꯉꯥꯏꯅꯤꯗꯣ
ꯑꯗꯨꯅꯦ ꯁꯤꯒꯨꯝꯅ ꯄꯨꯡꯈꯥꯏ ꯐꯝꯅꯕꯅꯦ
ꯍꯣꯏ ꯕꯤꯖꯤꯅꯦꯁꯅꯤꯅ ꯃꯣꯏꯁꯨ
ꯌꯥꯝ ꯍꯥꯏꯗꯤ ꯈꯤꯇꯪꯅꯦꯕ ꯃꯣꯏꯒꯤꯗꯣ ꯅꯠꯇ꯭ꯔꯥ
ꯎꯝ ꯌꯥꯝ ꯇꯥꯡꯉꯦ
ꯃꯤꯅꯤꯠ ꯌꯥꯡꯈꯩ ꯁꯨꯗꯕꯅꯦ
ꯃꯥꯅꯤ
ꯑꯥ ꯑꯗꯨꯗꯤ ꯄꯩꯁꯥ ꯌꯥꯝ ꯃꯥꯡꯉꯤꯅꯦ
ꯎꯝ ꯄꯩꯁꯥ ꯌꯥꯝ ꯃꯥꯡꯈ꯭ꯔꯦ ꯑꯩꯅ ꯑꯩꯅ ꯂꯥꯛꯄꯗꯨꯁꯨ ꯊꯥ ꯑꯃ ꯐꯥꯎ ꯁꯨꯗ꯭ꯔꯤꯅꯦ
ꯑꯣ
ꯊꯥ ꯑꯃ ꯁꯨꯅꯤꯅ ꯍꯞꯇꯥ ꯑꯃ ꯋꯥꯠꯂꯤꯕ
ꯑꯣ
ꯍꯞꯇꯥ ꯑꯍꯨꯝꯗꯤ ꯂꯩꯌꯦ
ꯑꯣ ꯑꯗꯨ ꯅꯪ ꯇꯤꯛꯀꯦꯠ ꯅꯪ ꯅꯣꯏꯅ ꯇꯤꯛꯀꯦꯠꯁꯨ ꯈꯨꯗꯛꯇ ꯀꯛꯄ ꯑꯣꯏꯔꯖꯥꯠꯂꯣ
ꯈꯪꯗꯦ ꯑꯗꯨꯝ ꯌꯦꯡꯕꯗꯀꯣ ꯇꯤꯀꯦꯠ ꯑꯗꯨꯝ ꯌꯦꯡꯕꯗ ꯍꯣꯡꯕ ꯃꯇꯝ ꯌꯥꯎꯗꯦ ꯍꯥꯏꯅꯦ ꯗꯨꯝ ꯇꯥꯡꯂꯒ ꯂꯩ ꯍꯥꯏꯅꯦ ꯂꯤꯁꯤꯡ ꯇꯥꯔꯒꯤ ꯃꯊꯛꯇ ꯑꯗꯨꯝ ꯂꯩ ꯍꯩꯌꯦ
ꯍꯣꯏ ꯑꯗꯨꯗꯤ ꯑꯩ ꯌꯨꯝ ꯊꯣꯛꯇ꯭ꯔꯦꯅ ꯑꯗꯨꯗꯤ
ꯊꯣꯛꯔꯨꯗꯅꯣ ꯑꯗꯨꯝ ꯂꯩꯌꯣ
ꯅꯠꯇꯦ ꯂꯤꯁꯤꯡ ꯇꯥꯔꯗꯤ ꯀꯥꯅ ꯆꯠꯄ ꯉꯝꯒꯦꯔꯣ
ꯍꯣꯏꯅꯦ
ꯑꯩꯗꯤ ꯇꯥꯡ ꯈ꯭ꯋꯥꯏꯗꯩ ꯇꯥꯡꯕꯗ ꯂꯤꯁꯤꯡ ꯃꯉꯥ ꯀꯣ
ꯎꯝ ꯍꯧꯖꯤꯛ ꯍꯧꯖꯤꯛꯁꯦ ꯀꯩꯅꯣ ꯇꯤꯛꯀꯦꯠ ꯃꯃꯥꯟ ꯌꯥꯝ ꯇꯥꯡꯉꯦ ꯍꯥꯏꯌꯦ ꯃꯤꯁꯨ ꯃꯤꯁꯤꯡꯁꯨ ꯑꯗꯨꯝ ꯍꯥꯏꯅꯔꯒ ꯂꯩꯕꯅꯦ
ꯑꯣ ꯑꯗꯨꯏ ꯑꯁ ꯁꯣꯏꯔꯦꯍꯦ ꯗꯨꯗꯤ
ꯎꯝ ꯑꯩꯗꯣ ꯌꯥꯝ ꯅꯨꯡꯉꯥꯏꯇ꯭ꯔꯦ ꯑꯁ ꯑꯩꯕꯨ ꯂꯥꯛꯑꯣ ꯍꯥꯏꯔꯒ ꯇꯤꯀꯦꯠ ꯃꯃꯥꯜ ꯌꯥꯝ ꯇꯥꯡꯅ ꯀꯥꯛꯄꯤꯔꯒꯀꯣ
ꯍꯣꯏ
ꯑꯗꯨꯝ ꯈꯨꯗꯛꯇ ꯑꯗꯨꯝ ꯆꯥꯠꯊꯣꯛꯄꯗꯣ
ꯅꯪ ꯂꯥꯛꯄꯗꯨꯁꯨ ꯀꯌꯥꯔꯣ
ꯑꯩ ꯂꯥꯛꯄꯗꯨ ꯂꯤꯁꯤꯡ ꯇꯔꯦꯠꯅꯤꯅꯦ
ꯑꯣ ꯅꯪꯅ ꯁꯤꯡ ꯀꯨꯟꯒꯤ ꯆꯥꯡꯗꯅꯦꯕꯀꯣ
ꯍꯣꯏ
ꯅꯣꯏ ꯅꯪꯅ ꯂꯩꯕ ꯌꯨꯝ ꯕꯔꯥꯗꯒꯤ ꯑꯗꯨ ꯐꯥꯎ ꯀꯌꯥ ꯂꯧꯕ꯭ꯔꯣ
ꯑꯗꯨꯐꯥꯎꯗꯤ ꯆꯥꯇ꯭ꯔꯦꯠ
ꯑꯣ ꯅꯪ ꯂꯩ ꯑꯥ ꯑꯗꯨ ꯑꯣꯏꯕ ꯃꯥꯜꯂꯦ
ꯀꯦꯕ ꯆꯥꯠꯄꯗꯀꯣ ꯇꯦꯛꯁꯤꯗꯣ
ꯑꯣꯛꯇꯣ ꯆꯥꯠꯄ ꯌꯥꯗ꯭ꯔꯣ
ꯑꯁ ꯑꯩꯈꯣꯏꯗꯒꯤꯀꯣ ꯑꯦꯌꯥꯔꯄꯣꯠꯇꯣ ꯌꯥꯝ ꯂꯥꯞꯄꯤꯅꯦ
ꯑꯈꯣꯏꯁꯨ ꯑꯗꯨꯝ ꯂꯥꯞꯄꯦꯅꯦ ꯑꯗꯨꯁꯨ ꯑꯣꯛꯇꯣꯅꯗꯤ ꯍꯦꯟꯅ ꯐꯥꯝꯕ ꯅꯨꯡꯉꯥꯏꯌꯦꯅ ꯑꯥ ꯃꯣꯏꯅꯤꯗꯤ ꯀꯔꯤ ꯅꯨꯃꯤꯠꯇ ꯑꯃꯨꯛ ꯊꯣꯛꯇꯣꯏꯅꯣ
ꯃꯣꯏꯅꯤꯗꯤ ꯑꯗꯨꯝ ꯂꯩꯈꯤꯅꯤꯗꯥ
ꯑꯣ ꯊꯣꯛꯈꯤꯔꯣꯏ
ꯎꯝ ꯃꯣꯏꯅꯤ ꯗꯣꯛꯇꯔ ꯌꯦꯡꯕꯅꯤꯅꯀꯣ
ꯍꯣꯏ
ꯊꯣꯛꯕ ꯌꯥꯗ꯭ꯔꯤꯕ
ꯃꯣꯏ ꯅꯣꯏ ꯅꯠꯆꯦꯁꯦ ꯅꯪꯒꯤ ꯃꯊꯛꯇꯔꯥ ꯅꯪꯒꯤ ꯃꯈꯥꯗꯔꯥ
ꯏꯆꯦꯗꯨꯔꯣ ꯑꯩꯒꯤ ꯃꯊꯛꯇ ꯑꯃ ꯑꯅꯤ ꯑꯍꯨꯝ ꯂꯩꯌꯦ ꯑꯩꯒꯤ ꯏꯌꯥꯝꯕ
ꯑꯣ ꯑꯗꯨ ꯅꯆꯦ ꯍꯧꯖꯤꯛ ꯑꯩꯈꯣꯏꯔꯣꯝꯒꯤ ꯄꯥꯟꯕ ꯑꯃꯀꯣ ꯑꯈꯣꯏ ꯈꯨꯟꯒꯤ ꯃꯊꯛꯇ ꯄꯥꯟꯕꯒꯤ ꯃꯈꯥꯗꯨꯔꯥ ꯅꯠꯇ꯭ꯔꯒ
ꯍꯥꯥ
ꯂꯨꯍꯣꯡ ꯎꯪ ꯂꯨꯍꯣꯡꯕꯗꯨꯔꯣ ꯀꯩꯅꯣ ꯇꯧꯔꯒꯥ ꯍꯥꯏꯅ ꯁꯤꯡꯅꯔꯒ ꯍꯣꯡꯕꯗꯨꯔꯣ
ꯅꯠꯇꯦ ꯅꯣꯏꯔꯣꯝꯗ ꯑ ꯅꯣꯏ ꯅꯣꯏꯒꯤ ꯃꯊꯛꯇ ꯌꯨꯝ ꯄꯥꯟꯕꯗꯨꯅꯦ
ꯑꯗꯨꯗꯨꯔꯣ ꯑꯥꯗ ꯂꯩꯔꯤꯗꯣ
ꯎꯝ
ꯍꯥꯥ
ꯑꯥ
ꯍꯥꯏꯕꯗꯤ ꯍꯧꯖ ꯑꯩꯈꯣꯏꯒꯤ ꯑꯩꯈꯣꯏꯒꯤ ꯑꯣꯖꯥꯗꯨꯔꯣ ꯅꯣꯏ ꯅꯪꯅ ꯀꯥꯗ ꯑꯁꯤ ꯑꯩꯈꯣꯏ ꯑꯩꯅ ꯂꯩꯕ ꯃꯐꯝꯗ ꯂꯩꯕꯗꯣ
ꯑꯥ ꯅꯪꯗꯤ ꯏꯆꯦ ꯑꯃꯗꯣ ꯈꯟꯕ꯭ꯔꯥꯅꯦ
ꯍꯣꯏ
ꯑꯗꯨ ꯅꯠꯇꯦꯅꯦ ꯃꯥꯗꯤ ꯃꯥꯒꯤ ꯌꯨꯝꯗ ꯑꯗꯨꯝ ꯂꯩꯩꯌꯦꯗ
ꯑꯣ ꯅꯆꯦ ꯑꯍꯨꯝꯅꯤꯀꯣ ꯅꯪꯗꯣ
ꯑꯅꯤꯅꯦ
ꯑꯣ ꯑꯃꯅ ꯀꯥꯏꯗ ꯄꯥꯟꯕ꯭ꯔꯣ
ꯑꯃꯗꯣ ꯑꯩꯈꯣꯏ ꯑꯈꯣꯏ ꯂꯩꯕ ꯇꯥꯝꯄꯥꯛꯇ
ꯑꯥ ꯍꯧꯖꯤꯛ ꯅꯪꯅ ꯂꯩꯕ ꯇꯝꯄꯥꯛꯇ ꯅꯍꯥꯟ ꯑ
ꯅꯍꯥꯟ ꯂꯩꯕꯗꯨ
ꯑꯣ ꯑꯗꯨꯒ ꯍꯧꯖꯤꯛꯀꯤ ꯅꯆꯦꯁꯤꯅ ꯑꯣ ꯍꯧꯖꯤꯛꯀꯤ ꯅꯆꯦꯁꯤꯅꯦꯕ ꯁꯤꯝ ꯑꯁꯤ ꯑꯩꯅ ꯂꯩꯐꯝꯗ ꯂꯩꯔꯤꯁꯦ ꯑꯩꯈꯣꯏꯒꯤ ꯑꯣꯖꯥꯗꯨꯅꯦꯕ ꯑꯣ
ꯃꯥꯅꯦ
ꯑꯣ ꯃꯣꯏꯅꯤ ꯑꯗꯨꯝ ꯂꯩꯈꯤꯅꯤ
ꯎꯝ ꯂꯩꯈꯤꯅꯤ
ꯑꯗꯨ ꯑꯉꯥꯡꯗꯤ ꯂꯩꯔꯦ ꯅꯩꯅ ꯑꯃ
ꯑ ꯃꯥꯟ ꯑ ꯃꯥꯗꯤ ꯎꯝ ꯎꯝ ꯑꯗꯣ ꯃꯣꯏ ꯑꯃꯨꯛꯀ ꯑꯦ ꯕꯤ ꯑꯦꯞ ꯇꯧꯕꯀꯣ
ꯍꯣꯏ
ꯑꯗꯨꯒꯤ ꯊꯣꯛꯄ ꯌꯥꯔꯦ ꯍꯥꯏꯅ ꯑꯗꯨꯝ ꯂꯩ
ꯑꯣ ꯑꯗꯨ ꯅꯆꯥꯅꯨꯄꯥ ꯑꯃꯗꯨꯗꯤ ꯑꯦ ꯃꯆꯥꯅꯨꯄꯥ ꯑꯃ ꯌꯥꯝ ꯅꯨꯡꯁꯤꯕꯗꯨꯗꯤ
ꯑꯗꯨꯁꯨ ꯌꯨꯝꯗ ꯂꯩꯌꯦ
ꯅꯨꯡꯁꯤꯌꯦ
ꯌꯨꯝꯗ ꯏꯅꯦ ꯒ ꯀꯩꯅꯣ ꯑꯩꯅ ꯍꯥꯏꯕ ꯑꯣꯖꯥ ꯑꯃ ꯅꯨꯄꯤ ꯑꯃꯗꯨꯒ ꯃꯣꯏ ꯑꯍꯨꯝ ꯂꯩꯃꯤꯟꯅꯩ
ꯃꯃꯥ ꯃꯄꯥꯕꯨ ꯍꯣꯏ ꯃꯃꯥ ꯃꯄꯥꯕꯨ ꯅꯤꯡꯁꯤꯡꯂꯝꯃꯅꯤ
ꯍꯣꯏ ꯃꯥꯗꯣ ꯑꯉꯥꯡꯅꯤꯅꯀꯣ ꯅꯨꯡꯉꯥꯏ
ꯑꯥ
ꯃꯃꯥ ꯃꯄꯥ ꯂꯩꯇꯕꯒꯤ ꯅꯨꯡꯉꯥꯏꯗꯕ ꯃꯇꯝꯁꯨ ꯌꯥꯎꯕ ꯃꯥꯜꯂꯦ ꯑꯗꯨꯕꯨ ꯑꯉꯥꯡꯅꯤꯅ ꯍꯥꯏꯗꯣꯛꯄ ꯈꯪꯗꯕꯀꯣ
ꯍꯣꯏꯅꯦ
ꯅꯨꯡꯁꯤꯕꯅꯦ ꯂꯩꯕ ꯅꯨꯡꯉꯥꯏꯕ꯭ꯔ ꯍꯥꯏꯔꯗꯤ ꯈꯪꯗꯦ ꯍꯣꯏ ꯑꯗꯨꯝ ꯍꯥꯏ
ꯑꯣ ꯑꯗꯨꯝ ꯃꯃꯥ ꯃꯄꯥꯒꯗꯤ ꯑꯗꯨꯝ ꯋꯥꯔꯤ ꯁꯥꯔꯝꯅꯤꯅ
ꯑꯥ ꯑꯗꯨꯝ ꯋꯥꯔꯤꯗꯤ ꯁꯥꯟꯅꯩ ꯅꯨꯄꯥꯗꯣ ꯅꯨꯡꯇꯤꯒꯤ ꯀꯣꯜ ꯇꯧꯕꯅꯦ ꯃꯥꯕꯨ
ꯅꯨꯄꯥꯗꯣ
ꯎꯝ
ꯑꯣ ꯃꯁꯛꯁꯨ ꯌꯥꯝ ꯅꯨꯡꯁꯤꯌꯦ ꯃꯃꯤꯠꯇꯣ ꯏꯂꯥꯎ ꯂꯥꯎꯔꯒꯀꯣ
ꯎꯝ
ꯅꯨꯄꯥ ꯌꯥꯝ ꯃꯥꯟꯕꯅꯦ ꯃꯥꯗꯣ
ꯑꯣ
ꯃꯄꯥ ꯇꯧꯕ ꯃꯋꫭꯡ ꯈꯛꯇ ꯃꯥꯁꯨ ꯇꯧꯕꯅꯦ
ꯑꯃꯨꯛꯀꯛꯇꯤ ꯂꯥꯛꯄ ꯌꯥꯏꯅ ꯅꯪ ꯑꯦꯛꯖꯥꯝ ꯂꯣꯏꯔꯗꯤ
ꯈꯪꯗꯦ ꯂꯥꯛꯑꯣ ꯍꯥꯏꯒꯗ꯭ꯔ
ꯎꯝ ꯍꯥꯏꯗꯤ ꯃꯥ ꯃꯁꯥ ꯁꯣꯜꯂꯗꯤꯀꯣ
ꯎꯝ ꯎꯝ
ꯂꯩꯕꯗꯤ ꯅꯨꯡꯗꯤ ꯅꯨꯡꯉꯥꯏꯕꯅꯤꯗ
ꯃꯥꯗꯤ ꯈꯔ ꯊꯥ ꯑꯍꯨꯝꯒꯨꯝꯕ ꯁꯨꯔꯗꯤ ꯎꯟ ꯆꯥꯕ ꯈꯣꯠꯄꯗꯣ ꯌꯥꯔꯅꯤ ꯑꯗꯨꯝ ꯑꯗꯨꯒꯨꯝꯕꯗꯣ ꯍꯥꯏꯕꯅꯦ ꯃꯤ ꯑꯃ ꯃꯤꯁꯤꯡꯅꯀꯣ ꯍꯧꯖꯤꯛꯇꯤ ꯊꯥ ꯑꯃ ꯍꯦꯟꯕꯅꯦ ꯑꯗꯨꯒꯤ ꯃꯥꯗꯣ ꯅꯝ ꯈꯣꯠꯂꯦ ꯆꯥꯕ ꯌꯥꯗꯦ ꯑꯗꯨꯃꯥꯏꯅ ꯇꯧꯋꯦꯕ
ꯑꫭꯏ ꯊꯥ ꯀꯌꯥ ꯁꯨꯔꯒꯦ ꯑꯁ ꯅꯨꯡꯉꯥꯏꯍꯦ ꯑꯩꯈꯣꯏ ꯃꯤꯁꯇꫭ ꯅꯨꯡꯁꯤꯌꯦ
ꯑꯃꯗꯤ ꯍꯦꯜꯂꯦ
ꯑꯣ ꯑꯗꯨꯝ ꯂꯩꯗꯤ ꯂꯩꯈꯤꯒꯅꯤꯅ ꯁꯤꯗ ꯅꯪ ꯑꯗꯨꯝ ꯆꯪꯉꯣꯅ
ꯈꯪꯗꯦꯅꯦ ꯑꯁ ꯇꯤꯛꯀꯦꯠ ꯃꯃꯟꯗꯨꯒ ꯑꯈꯣꯏꯅ ꯕꯥꯁꯨ ꯆꯠꯄ ꯌꯥꯗꯕꯁꯤꯗ
ꯍꯣꯏ ꯕꯥꯁꯇ ꯅꯍꯥꯟ ꯑꯩ ꯕꯥꯁꯇ ꯆꯠꯂꯝꯒꯦ ꯍꯥꯏꯅ ꯇꯤꯛꯀꯦꯠ ꯀꯛꯈ꯭ꯔꯕꯅꯦ ꯈꯪꯕ꯭ꯔ ꯂꯨꯄꯥ ꯀꯌꯥ ꯑꯣꯏꯗꯧ ꯃꯥꯟꯕ꯭ꯔ
ꯈꯪꯗꯦ ꯕꯥꯁꯤꯁꯨ ꯇꯤꯛꯀꯦꯠ ꯃꯃꯟ ꯇꯥꯡꯈ꯭ꯔꯦ ꯍꯥꯏꯅꯦ
ꯑꯗꯨ ꯃꯇꯝꯗ ꯑꯩꯅ ꯅꯍꯥꯟ ꯑꯩꯅ ꯆꯪꯒꯗꯧꯕ ꯍꯞꯇꯥ ꯑꯃꯒꯨꯝꯕ ꯃꯗꯛꯇꯅꯦꯕ ꯑꯗꯣ ꯀꯩꯅꯣ ꯄꯤꯕꯅꯦ ꯑꯥ ꯂꯤꯁꯤꯡ ꯑꯃ ꯌꯧꯅꯤꯡꯉꯥꯏ ꯆꯥꯝꯃ ꯋꯥꯠꯂꯦ
ꯎꯝ
ꯑꯗꯨꯗꯤ ꯌꯥꯝ ꯐꯩꯌꯦꯅ ꯑꯩꯅ ꯃꯊꯛꯇ ꯆꯠꯄꯗꯣ ꯂꯤꯁꯤꯡ ꯃꯔꯤꯒ ꯀꯌꯥꯅꯣ ꯆꯠꯄꯅꯦꯕ
ꯎꯝ
ꯃꯤ ꯃꯔꯤ ꯃꯉꯥ ꯆꯠꯄ ꯌꯥꯕꯒꯤ ꯆꯥꯡꯅꯦꯕ ꯈꯜꯂꯣ
ꯎꯝ ꯑꯁ ꯢꯁ ꯌꯥꯝ ꯇꯥꯡꯉꯦ ꯈꯪꯗꯦ
ꯑꯗꯨꯝ ꯀꯨꯝꯍꯩꯒꯨꯝꯕ ꯃꯇꯝꯗ ꯐꯥꯎ ꯂꯩꯔꯗꯤ ꯂꯥꯛꯑꯣ ꯅꯪ ꯎ ꯀꯩꯅꯣꯑ ꯐꯤꯔꯣꯟꯒꯨꯝꯕ ꯂꯩꯕ ꯆꯠꯇꯦ ꯕꯖꯥꯔꯒꯨꯝꯕꯗ
ꯆꯇꯤ ꯑꯩ ꯃꯄꯥꯎ ꯆꯗꯦ ꯕꯖꯥꯔ ꯃꯥ ꯄꯥꯎꯊꯣꯛꯇꯦ
ꯐꯤꯔꯣꯟꯜꯒꯨꯝꯕ ꯂꯩꯕ ꯆꯠꯂꯗꯤ ꯍꯣꯡꯅꯤ ꯍꯣꯡꯕꯅꯦꯕ ꯅꯨꯄꯤꯁꯤꯡꯒꯤ ꯈꯣꯡꯎꯞꯀꯨꯝꯕꯗꯣ
ꯎꯝ
ꯆꯥꯝꯃꯔꯤ ꯌꯥꯡꯈꯩ ꯑꯩꯈꯣꯏ ꯑꯥꯔꯣꯝꯗ ꯂꯤꯁꯤꯡ ꯑꯃ ꯆꯥꯝꯃꯉꯥ ꯉꯨꯝꯕꯄꯤꯌꯦꯅ ꯑꯗꯨꯒꯨꯝꯕꯗꯣ ꯍꯣꯡꯉꯦꯕ ꯑꯗꯨꯒꯨꯝꯕꯗꯣ
ꯆꯠꯇ꯭ꯔꯦ ꯑꯩꯩꯗꯣ ꯄꯤꯁꯥ ꯂꯩꯔꯗꯤ ꯆꯠꯀꯅꯤ ꯍꯥꯏꯅ ꯈꯟꯂꯒ ꯂꯩꯕꯅꯤꯅ ꯑꯗꯨ ꯃꯇꯝꯗꯣ ꯑꯩ ꯑꯩꯉꯣꯟꯗ ꯁꯥꯡꯗ꯭ꯔꯤꯕ
ꯑꯣ ꯑꯗꯨꯗꯤ ꯌꯥꯝ ꯐꯔꯕ ꯀꯅꯥꯅ ꯂꯥꯛꯑꯣ ꯍꯥꯏꯗꯅ ꯃꯥꯅ ꯂꯥꯛꯑꯣ ꯍꯥꯏꯅ ꯀꯧꯔꯤꯔꯣ
ꯑꯩꯈꯣꯏ ꯏꯌꯥꯝꯕꯁꯤꯡꯅ ꯄꯤꯊꯣꯛꯈ꯭ꯔꯣ ꯍꯥꯏꯕꯀꯣ
ꯍꯣꯏ ꯅꯦ
ꯃꯣꯏꯁꯨ ꯆꯤꯡꯗ ꯂꯩꯕꯅꯤꯅ ꯂꯥꯎꯒꯨꯝꯕꯁꯨ ꯇꯧꯕꯅꯤ ꯁꯨꯕꯅꯤꯅꯀꯣ
ꯍꯣꯏꯅꯦ ꯁꯪꯗꯕꯀꯣ
ꯎꯝ ꯁꯤꯕꯥ ꯇꯧꯅꯤꯗꯣ ꯁꯪꯗꯦ ꯍꯥꯏꯕ
ꯍꯣꯏ ꯑꯁ ꯑꯩ ꯈꯜꯂꯒ ꯀꯞꯅꯤꯡꯉꯦ ꯍꯧꯖꯤꯛ ꯑꯩ ꯂꯧ ꯁꯨꯕ ꯁꯨꯡ ꯉꯝ ꯉꯝꯗꯧ ꯃꯥꯟꯗꯦ
ꯑꯁ ꯊꯣꯛꯄꯗꯣ ꯌꯥꯝ ꯋꯥꯏꯅꯦ
ꯑꯦꯌꯥꯔꯄꯣꯔꯠ ꯑꯅꯧꯕꯗ ꯊꯣꯛꯄ꯭ꯔꯥ ꯑꯔꯤꯕꯗ ꯆꯠꯄ꯭ꯔꯥ
ꯑ ꯈꯪꯗꯦ ꯑꯅꯧꯕ꯭ꯔꯥ ꯑꯔꯤꯕ꯭ꯔꯥ
ꯐꯖꯕꯅꯦ ꯑꯅꯧꯕꯗꯣ
ꯑꯁ ꯑꯦꯔꯄꯣꯔꯗꯁꯨ ꯐꯣꯇꯣ ꯑꯃꯐꯥꯎ ꯀꯥꯞꯄꯤꯅꯤꯡꯉꯥꯏ ꯃꯤ ꯑꯃꯁꯨ ꯂꯩꯇ꯭ꯔꯦ ꯏꯊꯟꯗ ꯆꯠꯄꯅꯤꯅ ꯑꯩꯗꯤ
ꯇꯧꯕꯅꯦ ꯑꯩꯁꯨ ꯅꯍꯥꯟ ꯑꯗꯨꯃꯥꯏꯅ ꯇꯧꯋꯦ ꯊꯟ